ꯅꯨꯉꯥꯏꯔꯤꯕꫭ
ꯅꯨꯉꯥꯏꯔꯤꯌ‌ꯦ ꯅꯪꯗꯤ
ꯎꯝ ꯉꯥꯏꯅ ꯂꯥꯛꯑꯦ ꯍꯣꯏ ꯆꯥꯛ ꯆꯥꯔꯦ
ꯍꯣꯏ ꯆꯥꯗ꯭ꯔꯗꯤ ꯑꯩꯈꯣꯏꯗꯤ
ꯎ
ꯅꯪꯗꯤ
ꯄꯥꯝꯃꯦ ꯂꯤꯛꯏ
ꯑꯥ ꯀꯔꯤ ꯀꯔꯤ ꯀꯔꯤꯃꯦꯠꯄꯔꯥ
ꯇꯨꯅꯤꯡꯈꯣꯛꯀꯤ ꯄꯥꯝ ꯆꯥꯒꯤ
ꯑꯣ ꯏꯁꯥꯡꯗꯤ
ꯏ ꯆꯥꯡꯥꯡꯁꯦ ꯎꯝ ꯕꯤꯟꯁ ꯑꯁꯥꯡꯕꯗꯣ
ꯍꯣꯏ ꯍꯣꯏ
ꯊꯥꯡꯕꯗꯨꯒ ꯑꯂꯨꯒ ꯑꯅꯤꯖꯦ
ꯎꯝ
ꯂꯣꯛꯊꯨꯡꯕ꯭ꯔꯣ ꯐ ꯉꯁꯤꯔꯣ ꯌꯨꯝꯗ ꯑꯗꯨꯝ ꯂꯩꯔꯒ ꯂꯩꯕꯅꯦ ꯀꯔꯤꯁꯨ ꯇꯩꯗꯦ
ꯎꯝ
ꯀꯔꯤꯇꯧꯍꯟꯅꯤꯡꯉꯥꯏ ꯂꯩꯕ꯭ꯔꯣ ꯑꯩꯕꯨꯣ
ꯑꯗꯨꯝ ꯐꯣꯟ ꯌꯦꯡꯉꯔ ꯇꯨꯝꯕ꯭ꯔꯥ
ꯍꯣꯏ ꯉꯔꯥꯡ ꯕꯣꯜꯁꯨ ꯌꯦꯡꯕꯒꯤ ꯑꯁ ꯍꯧꯖꯤꯛꯀꯥꯟ ꯏꯁꯥ ꯅꯨꯡꯉꯥꯏꯇꯦ ꯍꯥꯏꯗꯤ ꯈꯪꯗꯦ ꯐꯖꯅ ꯆꯥꯛ ꯐꯖꯥꯅ ꯆꯥꯗꯦ ꯊꯦꯡ ꯊꯦꯡꯅ ꯇꯨꯝꯃꯦ ꯑꯗꯨꯒꯤ
ꯎꯝ ꯐꯖꯅ ꯇꯨꯝꯃꯣ ꯕꯣꯜ ꯕꯣꯜ ꯑꯗꯨꯝ ꯌꯦꯡꯔꯒ ꯍꯛꯆꯥꯡ ꯉꯝꯔꯛꯇ꯭ꯔꯗꯤ ꯎꯄꯥꯏ ꯂꯩꯥꯏꯔꯣꯏ
ꯄꯥꯝꯍꯨꯕ ꯌꯦꯡꯗ꯭ꯔꯗꯤ
ꯎꯝ ꯕꯣꯜꯗꯤ ꯌꯦꯡꯔꯁꯨ ꯌꯦꯡꯉꯁꯨ ꯀꯥꯏꯗꯦꯁꯨ ꯌꯦꯡꯉ ꯌꯦꯡꯉ ꯌꯦꯡꯉꯁꯨ ꯀꯥꯏꯗꯦ ꯌꯦꯡꯗ꯭ꯔꯁꯨ ꯀꯥꯏꯗꯦ
ꯎꯝ ꯍꯥꯏꯗꯤ ꯑꯗꯨꯃꯥꯏꯅ ꯇꯧꯗꯦ
ꯌꯦꯡꯗ꯭ꯔꯁꯨ
ꯉꯀꯥ ꯒꯨꯝꯕꯖꯤꯠ ꯌꯥꯝ ꯇꯣꯏꯅꯁꯨ ꯂꯥꯛꯄꯁꯨ ꯅꯠꯇꯦ
ꯎꯝ ꯍꯣꯏ ꯑꯗꯨꯕꯨꯀꯣ ꯇꯣꯏꯅ ꯂꯥꯛꯇꯦ ꯍꯥꯏꯔꯒ ꯑꯗꯨꯃꯥꯏꯅ ꯌꯦꯡꯉꯝꯃꯒ ꯅꯪꯒꯤ ꯍꯛꯆꯥꯡꯗꯣ ꯁꯣꯟꯈ꯭ꯔꯗꯤ
ꯑꯗꯨꯗꯤꯗꯤ ꯑꯣꯏꯌꯦ ꯍꯣꯏ ꯑꯗꯨꯕꯨꯗꯤ ꯆꯨꯝꯃꯤ ꯅꯪꯗꯤ ꯀꯔꯤ ꯀꯔꯤ ꯇꯧꯔꯒ ꯂꯩꯕ꯭ꯔꯣ
ꯑꯁ ꯉꯁꯤꯗꯣ ꯌꯥꯝ ꯋꯥꯏꯌꯦ
ꯂꯣꯛꯊꯨꯡ ꯊꯨꯡ ꯐꯥ ꯑ ꯐꯥꯗ꯭ꯔꯤꯕꯣ
ꯍꯥꯥꯗꯔꯤ ꯑꯩ ꯀꯔꯤ ꯇꯧꯗꯣꯏꯅꯣ ꯈꯪꯗ꯭ꯔꯦ ꯉꯁꯤꯗꯣ ꯏꯅꯦ ꯍꯥ
ꯗꯥꯛꯗꯤ ꯆꯥꯕ꯭ꯔꯣ
ꯆꯥꯏ ꯑꯗꯨ ꯏꯐꯦꯛ ꯄꯥꯟꯗꯦ
ꯅꯪꯁꯦ ꯑꯗꯨꯝ ꯂꯣꯛꯊꯨꯡꯂꯒ ꯂꯩꯑꯦꯀꯣ ꯑꯩꯅ ꯈꯪꯕꯗ
ꯎꯝ ꯑꯁꯤꯒꯤ ꯆꯍꯤ ꯈꯛꯇ ꯑꯗꯨꯃꯥꯏꯅ ꯇꯧꯕꯅꯦ ꯍꯥꯏꯗꯤ ꯈꯨꯟꯗ ꯂꯩꯥꯏꯔꯗꯤꯀꯣ ꯑꯗꯨꯃꯥꯏꯅ ꯇꯧꯒꯟꯒꯅꯤ ꯃꯄꯥꯟꯗ ꯂꯩꯔꯗꯤ ꯑꯗꯨꯃꯥꯏꯅ ꯇꯧꯗꯤꯌꯦ
ꯃꯄꯥꯜꯗꯗꯤ ꯈꯔ ꯁꯥꯕꯒꯤ ꯑꯣꯏꯔꯝꯒꯅꯤ
ꯎꯝ ꯈꯨꯟꯒꯤ ꯎꯝ ꯈꯨꯟꯗ ꯂꯩꯔꯗꯤ ꯑꯩ ꯗꯤ ꯑꯗꯨꯃꯥꯏꯅ ꯇꯧꯝꯕꯅꯦ ꯍꯛꯆꯥꯡꯁꯨ ꯎꯝ ꯑꯗꯨꯝ ꯉꯝꯗꯗꯅꯀꯣ ꯑꯗꯨꯃꯥꯏꯅ ꯂꯩꯌꯦ
ꯎꯝ
ꯆꯥꯡꯗ ꯀꯔꯤ ꯂꯩꯔꯦ
ꯉꯟꯅ ꯀꯣꯜ ꯇꯧꯔꯛꯄ ꯌꯥꯗ꯭ꯔꯣ ꯅꯪ
ꯑꯁ ꯑꯩꯈꯣꯏꯗꯤ ꯁꯪꯗꯦ
ꯆ.. ꯆ.. ꯆ.. ꯆꯠ
ꯆꯪꯗꯦꯕ ꯉꯁꯤꯗꯣ ꯏꯅꯦꯈꯣꯏꯒꯤ ꯎꯝ ꯏꯅꯦ ꯑꯩꯈꯣꯏꯗꯣ ꯑꯩꯈꯣꯏꯗ ꯀꯣꯏꯕ ꯂꯥꯛꯑꯦ ꯃꯌꯥꯝ ꯃꯤ ꯃꯌꯥꯝ ꯂꯥꯛꯑꯦ ꯑꯗꯨꯒꯤ
ꯎꯝ
ꯌꯥꯝ ꯋꯥꯏ ꯑꯗꯨ ꯍꯥꯌꯦꯡꯁꯨ ꯂꯥꯎ ꯑꯃꯨꯛ ꯆꯠꯄ ꯌꯥꯏ
ꯀꯥꯏ ꯂꯥꯛꯎꯔ ꯑꯗꯨ ꯂꯥꯎꯔꯥ ꯅꯠꯇ꯭ꯔꯒ
ꯐꯥꯔꯝ ꯑꯩꯈꯣꯏ ꯑꯩꯈꯣꯏ ꯑꯩꯈꯣꯏ ꯑꯩꯈꯣꯏꯒ ꯅꯛꯅꯕ ꯂꯧꯗꯣ
ꯀꯥꯏꯗꯔ ꯈꯪꯗꯦ
ꯑꯁ ꯑꯩꯈꯣꯏꯒ ꯅꯛꯅꯔꯒ ꯂꯥꯎ ꯑꯃ ꯂꯩꯌꯦꯅ
ꯈꯪꯗꯦ
ꯏꯍꯦ ꯇꯨꯔꯦꯜꯒꯨꯝꯕꯁꯨ ꯂꯩꯌꯦ ꯍꯥꯏꯔꯛꯄ ꯃꯐꯝꯗꯣ
ꯀꯥꯋꯥꯒꯤ ꯀꯔꯤꯔ ꯑꯗꯨ ꯒꯥꯔꯤꯗ ꯆꯠ ꯀꯅꯤꯅ ꯑꯗꯨ ꯑꯗꯨꯗꯤ
ꯑꯁ ꯑꯗꯨ ꯑꯣꯏꯔꯁꯨ ꯇꯜꯂꯦ ꯂꯥꯎꯗꯤ ꯂꯥꯎ
ꯑꯗꯣ ꯁꯥꯕꯗꯤ ꯌꯥꯝ ꯁꯥꯏ ꯍꯥꯏꯕꯅꯤꯀꯣ ꯑꯗꯨꯗ ꯑꯩꯥꯁꯨ ꯆꯠꯇ꯭ꯔꯤ
ꯍꯧꯖꯤꯛꯀꯥꯟꯗꯣ ꯎꯝ ꯈꯔ ꯅꯣꯡ ꯆꯨꯕꯒꯤꯀꯣ ꯑꯗꯨꯝ ꯌꯥꯏ ꯑꯗꯨꯕꯨ ꯉꯁꯤꯗꯣ ꯌꯥꯝ ꯁꯥꯏꯌꯦ
ꯑꯣ ꯃꯐꯝꯗꯣ ꯐꯖꯩꯌꯦ ꯍꯥꯏꯕꯅꯦꯕ ꯑꯗꯨꯗ
ꯎꯝ ꯑꯗꯨꯝ ꯍꯥꯏꯌꯦ ꯑꯗꯨꯃꯥꯏꯅ ꯍꯥꯏꯌꯦ ꯑꯗꯨꯕꯨ
ꯍꯥꯎꯁ ꯁꯥꯕꯗꯤ ꯍꯩ ꯀꯣ
ꯍꯥ
ꯅꯣꯏ ꯐꯥꯔꯝ ꯍꯥꯎꯁ ꯔꯥ ꯀꯔꯤꯔꯥ ꯉꯥꯒꯤ ꯐꯥꯝ ꯑꯣꯏꯒꯅꯤ ꯇꯧꯒꯅꯤ ꯍꯥꯏꯕꯗꯣ
ꯀ꯭ꯔꯤ ꯂꯩꯌꯦ
ꯑꯣ ꯑꯣ ꯐꯩꯅ ꯑꯗꯨꯗꯤ
ꯉꯥꯁꯨ ꯊꯝꯈ꯭ꯔꯦ
ꯑꯣ ꯏꯁ ꯃꯤꯗꯤ ꯅꯨꯉꯥꯏꯀꯣ
ꯈꯪꯗ꯭ꯔꯦꯗ ꯀ꯭ꯔꯤꯅꯣ ꯉꯁꯤꯗꯣ ꯌꯥꯝ ꯁꯥꯏꯌꯦ ꯑꯩꯈꯣꯏꯗ
ꯁꯥꯥꯏꯌꯦ ꯅꯨꯡꯁꯥꯁꯦ ꯌꯥꯝ ꯀꯟꯕꯗꯤ ꯑꯣꯏꯗꯦ ꯑꯗꯣ ꯌꯥꯝ ꯁꯥꯒꯠꯂꯤꯅꯦ
ꯌꯥꯝ ꯁꯥꯏ ꯑꯗꯨꯒ ꯎꯝ ꯑꯁꯤ ꯅꯨꯃꯤꯠ ꯇꯥꯒꯦ ꯇꯥꯒꯦ ꯇꯧꯕ ꯃꯇꯝꯗꯀꯣ ꯅꯣꯡ ꯀꯟꯅ ꯆꯨꯋꯦ ꯑꯃꯨꯛ
ꯒ꯭ꯌꯥꯟ ꯇꯥꯗꯕꯅꯦ ꯑꯩꯈꯣꯏꯒꯤ ꯋꯦꯗꯔꯗꯣ ꯅꯨꯃꯤꯠ ꯑꯃꯗ ꯋꯦꯗꯔ ꯑꯅꯤ ꯑꯍꯨꯝ ꯊꯣꯛꯂꯛꯄꯅꯦ ꯑꯗꯨꯕꯨꯗꯤ
ꯥ ꯋꯦꯗꯔ ꯐꯣꯀꯥꯁꯗꯣ ꯀꯣ ꯑꯈꯣꯏ
ꯍꯣꯏ ꯈꯨꯗꯛ ꯈꯨꯗꯛꯇ ꯑꯗꯨꯝ ꯇꯧꯕꯅꯦ
ꯎꯝ ꯅꯪꯗꯤ ꯂꯥꯏꯔꯤꯛ ꯄꯥꯕ꯭ꯔꯥ
ꯀꯔꯤ ꯂꯥꯏꯔꯤꯛ ꯑꯁ ꯀꯨꯏꯔꯦ ꯂꯥꯏꯔꯛ ꯄꯥꯗꯕ
ꯅꯪꯗꯤ ꯑꯦꯛꯖꯥꯝꯒꯨꯝꯕ ꯊꯥꯔꯣꯏ
ꯊꯥꯒꯅꯤ ꯅꯦꯛꯁ ꯃꯟꯊ ꯅꯦꯛꯁ ꯊꯥꯗ ꯊꯥꯡꯅꯤ ꯑꯗꯨ ꯑꯣꯢꯗꯤ ꯂꯩꯔꯤꯛ ꯄꯗꯣꯏꯅꯤ
ꯑꯁ
ꯄꯤ ꯑꯩꯈꯣꯏ ꯑꯅꯤ ꯍꯧꯖꯤꯛ ꯅꯣꯛ ꯅꯧꯔꯒ ꯊꯥꯝꯈ꯭ꯔꯕꯅꯤ
ꯎꯝ
ꯅꯤ ꯑꯩꯈꯣꯏ ꯑꯅꯤꯗꯣ ꯑꯦꯛꯖꯥꯝ ꯑꯃ ꯊꯥꯃꯤꯟꯅꯒꯅꯤꯕ
ꯑꯥ
ꯑꯗꯨ ꯂꯩꯔꯤꯛꯁꯨ ꯄꯥꯗꯦ
ꯑꯣ ꯅꯈꯣꯏꯅꯤ ꯇꯥꯃꯤꯟꯅꯒꯦ ꯍꯥꯏꯕ꯭ꯔꯥ
ꯍꯣꯏ
ꯑꯣ ꯐꯥꯏꯅ
ꯁꯨ ꯑꯃꯈꯛꯇ ꯑꯣꯏꯕ ꯑꯗꯨꯒ ꯃꯇꯝꯁꯨ ꯑꯃ ꯈꯛꯇ ꯑꯣꯏꯕ
ꯑꯣ
ꯑꯗꯨꯒꯤ ꯀꯩꯅꯤ ꯆꯝꯅꯒꯅꯤ
ꯎꯝ ꯅꯈꯣꯏ ꯐꯖꯅ ꯊꯥꯔꯒ ꯁꯦꯂꯔꯤ ꯍꯥꯟꯅ ꯐꯪꯈ꯭ꯔꯣ ꯑꯩꯈꯣꯏ ꯅꯨꯡꯉꯥꯏꯅꯕ
ꯁꯤꯒꯤꯗꯤꯀꯣ ꯑꯦꯛꯖꯥꯝꯁꯦ ꯌꯥꯝ ꯑꯦꯛꯖꯥꯝꯅꯦ ꯍꯥꯏꯅꯤꯡꯉꯥꯏ ꯂꯩꯇꯦ
ꯑꯣ
ꯇꯦꯡꯒꯤꯅꯦꯕ ꯑꯦꯟꯇꯔꯥꯟ ꯕꯒ ꯃꯥꯅꯕꯅꯦꯕꯥ
ꯑꯣ
ꯑꯗꯣ ꯂꯥꯏꯔꯤꯛꯁꯨ ꯄꯥꯗꯦ ꯑꯩ ꯑꯩꯅ ꯆꯠꯊꯔꯒꯤ ꯂꯥꯏꯟꯗ ꯅꯠꯇꯦꯕ ꯍꯧꯖꯤꯛ ꯇꯧꯔꯤꯁꯦ
ꯑꯣ
ꯌꯥꯝ ꯇꯨꯉꯥꯜꯂꯦꯕꯥ ꯑꯗꯨꯗꯣ
ꯅꯈꯣꯏꯗꯣ ꯔꯤꯖꯅꯤꯡꯒꯨꯝꯕꯁꯨ ꯇꯝꯕ꯭ꯔꯥ ꯅꯈꯣꯏꯒꯤ ꯑꯃ ꯀꯣꯆꯤꯡꯗ
ꯂꯣꯏ ꯇꯝꯃꯦ
ꯑꯗꯨ ꯀꯣ ꯔꯤꯖꯅꯤꯡꯗꯣ ꯇꯔꯤ ꯁꯛ ꯀꯨꯝꯕ ꯂꯩꯕ꯭ꯔꯥ ꯑꯗꯨꯃꯥꯏꯅ ꯇꯧꯔꯗꯤ ꯑꯗꯨꯃꯥꯏꯅ ꯈꯟꯒꯗꯕꯅꯤ ꯍꯥꯏꯕꯗꯣ
ꯍꯣꯏ ꯂꯥꯏꯕꯤꯅꯦ ꯂꯥꯏꯕꯤꯅꯦ
ꯑꯣ ꯑꯗꯨ ꯑꯗꯨ ꯑꯩꯒꯤꯁꯨ ꯇꯝꯕꯤꯌꯣ ꯑꯩꯁꯨ ꯌꯥꯝ ꯀꯤꯌꯦ
ꯑꯩꯒꯤ ꯏꯟꯇꯔꯥꯟꯁꯇꯣ
ꯌꯥꯏꯌꯦ ꯅꯥ
ꯑꯁ ꯑꯗꯨꯁꯨ ꯑꯣꯏꯔꯁꯨꯀꯣ ꯃꯈꯣꯏꯒꯤꯗꯤ ꯌꯥꯝ ꯂꯥꯏꯃꯜꯂꯦ ꯑꯦꯌꯥꯏꯒꯤꯗꯤ
ꯀꯥꯏꯒꯤ ꯇꯣꯄꯤꯛꯇꯥꯒꯤꯇꯥ ꯄꯥꯝꯕ꯭ꯔꯥ ꯍꯥꯏꯗꯤ
ꯑꯦꯅꯤ ꯇꯨꯞꯄꯤꯛ ꯌꯥꯏ ꯄꯌꯥ ꯌꯥꯏ ꯑꯗꯨꯀꯣ ꯎꯝ ꯑꯦꯌꯥꯏꯗꯀꯣ
ꯎꯝ
ꯖꯅꯤꯡꯒꯤ ꯀꯣꯏꯁꯟ ꯄꯤꯌꯣ ꯍꯥꯏꯔꯒꯥ ꯍꯡꯉꯥꯗꯤ ꯎꯝ ꯌꯥꯝ ꯂꯥꯏ ꯂꯥꯏꯅ ꯄꯤꯌꯦ ꯈꯔ ꯗꯤꯐꯤꯀꯜ ꯑꯣꯏꯕꯤꯌꯣ ꯍꯥꯏꯔꯁꯨ ꯑꯗꯨ ꯑꯗꯨꯝ ꯂꯥꯏꯕ ꯄꯤꯌꯦ ꯑꯩ ꯈꯪꯉꯦ
ꯈꯣꯏꯒꯤ ꯑ ꯍꯥꯏꯔꯥꯒ ꯔꯤꯖꯅꯤꯡꯗꯤꯀꯣ
ꯎꯝ
ꯌꯥꯝ ꯂꯥꯏꯕꯅꯦ ꯑꯁꯦꯡꯕ ꯑꯩꯈꯣꯏꯒꯤ ꯁꯄꯤꯠ ꯃꯇꯨꯡ ꯏꯟꯅ ꯆꯠꯄꯒꯤꯀꯣ ꯂꯥꯏꯕꯅꯦ ꯔꯤꯖꯅꯤꯡꯗꯤ ꯌꯥꯝ ꯂꯥꯏꯌꯦ ꯂꯣꯏ ꯃꯥꯔꯗꯣ ꯈꯪꯒꯅꯤ ꯑꯗꯣ ꯑꯩꯈꯣꯏ ꯃꯇꯥꯝ ꯄꯥꯏꯕꯗꯣ ꯐꯥꯖꯅ ꯄꯥꯏꯍꯟꯕ ꯈꯪꯗꯕ ꯍꯦꯟꯅꯥ ꯍꯦꯟꯅꯤꯕꯥ
ꯑꯥ
ꯑꯃꯗ ꯂꯨꯔꯤꯁꯦ ꯂꯣꯏ ꯌꯦꯡꯕ ꯀꯥꯟꯗ ꯍꯣꯏ ꯑꯗꯨꯝ ꯈꯪꯒꯅꯤ
ꯑꯣ
ꯇ꯭ꯔꯦꯛꯁ ꯍꯥꯡꯉꯣ ꯍꯥꯡꯉꯒ ꯌꯦꯡꯉꯣ ꯍꯔ ꯄꯁꯨꯣꯛꯕꯅꯦ
ꯑꯣ ꯑꯩꯗꯣ ꯌꯥꯝ ꯄꯥꯈꯠꯂꯦ ꯈꯟꯕꯗ
ꯑꯗꯨꯒ ꯅꯉꯥꯡꯅ ꯄꯥꯝꯝꯕ꯭ꯔꯗꯤꯀꯣ ꯑꯩꯉꯣꯟꯗ ꯎꯝ ꯑꯩꯉꯣꯟꯗ ꯕꯨꯛꯁꯨ ꯂꯥꯛꯑꯦ ꯑꯗꯣꯁ ꯑꯦꯁ ꯑꯦꯁ ꯁꯤꯗꯤ ꯑꯣꯏꯔꯦ
ꯑꯣ
ꯑꯗꯨ ꯑꯣꯏꯔꯁꯤ ꯑꯥ ꯑꯗꯨ ꯑꯣꯏꯔꯁꯨ ꯑꯗꯨꯝ ꯗ꯭ꯔꯤꯛꯁꯇꯤ ꯃꯅꯥꯏꯅ
ꯍꯣꯏꯥꯟ ꯑꯦꯟꯇ꯭ꯔꯥꯟꯁꯀꯤꯗꯃꯛꯇ ꯑꯩꯁ ꯀꯤꯡ ꯐ ꯄꯥꯔꯒ ꯑꯦꯟꯇꯔꯦꯁ ꯅꯠꯇ꯭ꯔꯒ ꯑꯗꯨ ꯑꯗꯨꯒꯤ ꯑꯦꯛꯖꯥꯝꯗꯣ ꯑꯃꯨꯛ ꯊꯥꯗꯣꯏ ꯍꯥꯏꯏ
ꯑꯁꯦ ꯔꯤꯖꯅꯤꯗꯦ ꯀꯣ ꯑꯗꯨꯝ ꯍꯣꯡꯕꯅꯦ
ꯎꯝ
ꯑꯩꯈꯣꯏꯅ ꯃꯇꯝ ꯍꯧꯗꯤ ꯀꯣꯏꯁꯥꯟ ꯑꯃꯗ ꯁꯦꯀꯦꯟ ꯃꯅꯨꯡꯗꯒꯤ ꯁꯣ ꯑꯞ ꯇꯧꯗꯣꯏꯅꯦꯕ ꯑꯗꯣ ꯑꯩꯈꯣꯏꯅ ꯍꯥꯛꯇꯕꯒꯤꯅꯦꯕ ꯐꯖꯅ ꯊꯖꯤꯟꯕꯗꯣ
ꯑꯣꯝ
ꯑꯗꯣ ꯍꯥꯏꯇꯕꯤ
ꯑꯗꯣ ꯀꯣꯏꯁꯟ ꯎꯕ ꯀꯥꯟꯗ ꯑꯩꯈꯣꯏ ꯎ ꯄ꯭ꯔꯣꯁꯦꯁ ꯇꯧꯕꯕꯗꯣ ꯌꯥꯝ ꯊꯨꯒꯗꯕꯅꯤꯀꯣ ꯑꯗꯨꯗꯤ
ꯍꯣꯏ ꯅꯪ ꯑꯦꯕꯤ ꯁꯤꯒꯤꯗꯣ ꯈꯪꯕ꯭ꯔꯥ
ꯀ ꯑꯦ ꯍꯒꯤ ꯃ ꯇꯨꯡꯗ ꯚ ꯑꯃꯨꯛ ꯂꯥꯛꯕ ꯙꯒꯤ ꯃꯅꯨꯡꯗ ꯑꯗꯨꯃꯥꯏꯅ ꯇ ꯑꯗꯨꯅꯨꯡꯃꯥꯏꯅꯗꯣ
ꯑꯣ ꯍꯣꯏ ꯑꯗꯨꯗꯣ ꯑꯦꯗꯣ ꯑꯦ ꯍꯥꯏꯔꯗꯤ ꯋꯥꯟ ꯂꯤ ꯈꯜꯂꯣꯕ ꯕꯤ ꯍꯥꯏꯔꯗꯤ ꯇꯨꯅꯦ ꯈꯜꯂꯣ ꯑꯗꯨ ꯅꯝꯕꯔꯗꯣ ꯁꯤꯀ꯭ꯋꯦꯟꯁ ꯑꯣꯏꯅ ꯚ ꯍꯥꯏꯔ ꯇꯧꯔꯑꯣꯣ
ꯑꯥ ꯑꯣ
ꯑꯍꯥꯟꯕꯗ ꯑꯗꯨ ꯇꯥꯎꯔꯣ ꯇ꯭ꯋꯦꯟꯁ ꯇꯧꯔꯣ ꯑꯗꯨꯒ ꯃꯈꯥꯗꯒꯤꯀꯣ ꯖꯦꯠꯇꯒꯤ ꯑꯃꯨꯛꯀ ꯍꯥꯎꯔꯣ ꯋꯥꯟ ꯇꯨ ꯊ꯭ꯔꯤ ꯍꯥꯎꯔꯣ ꯑꯣ ꯅꯝꯕꯔ ꯑꯗꯣ ꯑꯅꯤ ꯊꯣꯛꯂꯛ ꯍꯥꯜꯂꯒ ꯀꯣ ꯑꯩꯣꯏ ꯍꯥꯔꯠ ꯇꯧꯔꯣ ꯑꯗꯨꯅ ꯑꯃ ꯑꯣꯏꯅꯤ
ꯋꯥꯟꯒꯤ ꯋꯥꯟ ꯈꯥꯟꯒꯗꯕ
ꯍ ꯑ ꯎꯝ ꯑꯃꯥꯗꯨꯅ ꯑꯦꯗꯣ ꯑꯃꯥ ꯍꯥꯏꯉ ꯂꯩꯕ ꯇꯔꯤ ꯌꯥꯝ ꯂꯥꯏꯕꯅꯦ
ꯑꯣ
ꯅꯪꯅ ꯄꯥꯅꯤꯡꯈꯗꯤ ꯑꯩꯒꯤꯁꯨ ꯕꯨꯛ ꯑꯃ ꯍꯥꯏꯗꯤ ꯂꯩꯑꯦ ꯑꯗꯣ ꯑꯩꯈꯣꯏ ꯑꯦꯁ ꯑꯦꯁ ꯁꯤꯒꯤꯗꯤ ꯑꯣꯏꯔꯦ
ꯎꯝ ꯑꯗꯣ ꯑꯁ ꯕꯨꯕꯨꯀꯨꯝꯕꯗꯤ ꯄꯥꯕ ꯉꯝꯗꯣꯏ ꯃꯥꯟꯗꯦ ꯑꯩ
ꯑꯗꯨꯒ ꯕ꯭ꯂꯗ ꯔꯤꯂꯦꯛꯁꯟꯒꯨꯝꯕꯗꯤ ꯇ꯭ꯔꯔꯤꯛꯁ ꯂꯩꯕꯗꯤ ꯂꯩ ꯌꯦ ꯑꯗꯣ ꯇꯔꯤꯛꯁ ꯄꯥꯏꯗ꯭ꯔꯁꯨ ꯑꯗꯨꯝ ꯌꯦꯡꯉꯨ ꯀꯥꯟꯅꯤ ꯌꯦꯟ ꯂꯥꯛꯑꯦꯅ ꯑꯗꯨꯕꯨꯗꯤ
ꯎꯝ ꯑꯩꯈꯣꯏ ꯏꯕ ꯃꯇꯝꯗ ꯄꯦꯄꯔ ꯄꯦꯄꯔ ꯑꯃ ꯄꯦꯟ ꯑꯃ ꯃꯈꯣꯏꯅ ꯁꯄ꯭ꯂꯥꯏ ꯇꯧꯔꯗꯤ ꯀꯣ
ꯎꯝ ꯄꯤꯒꯅꯤꯗ ꯄꯤꯒꯅꯤ ꯄꯤꯗ꯭ꯔꯗꯤ ꯑꯩꯈꯣꯏ ꯑꯩꯈꯣꯏ ꯑ ꯑꯦꯛꯖꯥꯝ ꯊꯥꯕ ꯀꯥꯟꯗ ꯒꯨꯔꯨꯁꯨꯣ ꯑꯦꯛꯖꯥꯝ ꯊꯥꯕ ꯀꯥꯟꯗꯀꯣ
ꯑꯥ
ꯒ ꯄꯤꯕꯅꯦꯕ ꯅꯣꯠꯁꯦ ꯅꯣꯏꯗꯨꯁꯨ ꯄꯤ
ꯑꯩꯈꯣꯏꯒꯤ ꯃꯥꯏꯟ ꯈꯛꯇꯅ ꯄ꯭ꯔꯣꯁꯦꯁ ꯇꯧꯕꯗꯤ ꯉꯝꯂꯣꯏꯕ ꯑꯗꯨꯒꯨꯝꯕꯗꯣ
ꯍ
ꯑꯣ
ꯑꯩꯈꯣꯏꯅ ꯄꯤꯔꯗꯤ ꯨ ꯍꯥꯏ ꯈꯪꯗ ꯌꯥ ꯌꯥ ꯄ ꯈꯗ ꯂꯩ
ꯑꯁ ꯈꯥꯅ ꯔꯦꯗꯦ
ꯌꯥꯝ ꯅꯨꯡꯉꯥꯏꯅ ꯆꯠꯄ ꯃꯇꯝꯗꯀꯣ ꯑꯗꯨ ꯅꯤꯡꯁꯤꯡꯂꯛꯗꯤ ꯂꯣꯏ ꯃꯨꯠ ꯀꯥꯏ